ꯍꯜꯂꯣ
ꯇꯥꯔꯣ
ꯎꯝ ꯇꯥꯏꯌꯦ ꯇꯥꯏꯌꯦ ꯇꯥꯏꯌꯦ
ꯑꯣ
ꯗꯣꯔꯣꯃꯤꯅꯣ
ꯑ ꯃꯊꯥ ꯈꯔ ꯁꯥꯔꯝꯃꯤꯅꯦ
ꯍꯝ
ꯄꯩꯁꯥꯒꯤ ꯅꯨꯡꯁꯥꯒꯤ ꯊꯕꯛꯀꯤ ꯏꯟꯈꯥꯡꯒꯤ
ꯎꯝ ꯀꯩꯅꯣꯒꯗꯤ ꯎꯝ ꯇꯨꯝꯕ ꯈꯣꯠꯄꯒꯗꯤ ꯆꯥꯡ ꯅꯥꯏꯏꯕꯣ
ꯅꯥꯏꯗ
ꯀꯩꯅꯣ ꯐꯣꯟꯅꯤꯡꯕꯩꯩꯅꯣ
ꯄꯦꯟꯁꯟ ꯂꯩꯕꯒꯤ ꯐꯣꯟꯒꯗꯤ ꯌꯦꯡꯗꯦꯗ
ꯑꯣ ꯐꯣꯟꯁ ꯑꯩꯅ ꯐꯣꯟꯂꯝꯝꯒ ꯑꯩꯅ ꯍꯧꯖꯤꯛꯀꯥꯟꯁꯦ ꯃꯤꯁꯤꯡꯁꯦ ꯐꯣꯟ ꯑꯦꯗꯤꯛ ꯑꯣꯏꯕꯒꯤ ꯑꯉꯥꯡ ꯑꯩꯈꯣꯏ ꯑꯍ ꯅꯠꯇꯕꯤꯗ ꯑꯉꯥꯡꯁꯤꯡꯁꯨ ꯑꯍꯤꯡ ꯇꯨꯝꯗꯕꯤ ꯈꯣꯠꯇꯕꯤ ꯌꯥꯝ ꯇꯧꯔꯦꯅꯦꯍ ꯑꯗꯨꯒꯤꯅꯤꯗ
ꯇꯧꯋꯦ ꯇꯧꯋꯦ ꯑꯩꯈꯣꯏ ꯏꯁꯦ ꯃꯆꯥꯁꯨ ꯇꯧꯋꯦ
ꯑꯗꯨꯅꯦ ꯐꯣꯟ ꯑꯦꯗꯤꯛꯁꯟꯁꯦ ꯐꯖꯅ ꯌꯥꯔꯦ
ꯑꯗ ꯃꯣꯏꯁꯦ ꯃꯣꯏꯁꯦ ꯀꯩꯅꯣꯝ ꯇꯧꯋꯤꯅꯦ ꯃꯣꯏꯁꯦ ꯃꯣꯏꯒꯤ ꯂꯣꯟꯁꯦ ꯀ꯭ꯂꯥꯁ ꯊ꯭ꯔꯤ ꯋꯥꯟ ꯇꯨ ꯊ꯭ꯔꯤ ꯐꯣꯔ ꯐꯧꯀꯤ ꯂꯦꯡꯒꯤ ꯑꯉꯥꯡꯁꯤꯡꯁꯦ ꯃꯣꯏꯒꯤ ꯃꯑꯣꯡꯁꯦ ꯆꯞ ꯃꯥꯟꯅꯕꯩ ꯇꯥꯏꯞꯇꯁꯨ ꯇꯧꯋꯤꯅꯦ ꯆꯞ ꯃꯥꯟꯅꯕ ꯍꯥꯏꯗꯤ ꯐꯣꯟꯁꯦ ꯍꯜꯂꯛꯑꯦꯗꯅ ꯁ꯭ꯀꯨꯜ ꯍꯜꯂꯛꯑꯦꯗꯅ ꯗ ꯁꯣꯡꯗ ꯀꯩꯗ ꯐꯣꯟ ꯍꯥꯥꯟ ꯄꯥꯏꯕ ꯁꯤ ꯆꯞ ꯃꯥꯟꯅꯅꯅꯦ ꯑꯩꯈꯣꯏ ꯑꯥꯡꯗꯪ ꯇꯧꯕꯩ ꯃꯥꯜꯂꯦ ꯂꯩꯕ ꯑ ꯑꯩꯈꯣꯏ ꯃꯦꯗꯥꯝ ꯑꯃꯒꯤ ꯃꯆꯥꯁꯨ ꯑꯩꯅ ꯅꯣꯡꯃꯣꯏ ꯀꯣꯏ ꯆꯠꯂꯨꯕꯗ ꯑꯉꯥꯡꯁꯦ ꯁ꯭ꯀꯨꯜ ꯍꯜꯂꯛꯑꯒꯅꯦ ꯗ꯭ꯔꯦꯁ ꯍꯣꯡꯗꯕꯤꯗ ꯐꯣꯟ ꯍꯥꯟꯅ ꯄꯥꯏꯔꯒꯅꯦ ꯈꯃꯨꯡ ꯆꯪꯉ ꯑꯗꯨꯝ ꯌꯦꯡꯈ꯭ꯔꯕꯩ ꯋꯥꯅꯤꯗ
ꯇꯧꯏꯅꯤꯍꯦ ꯑꯩꯈꯣꯏꯒꯤ ꯑꯉꯥꯡꯁꯨ ꯇꯧꯔꯤꯅꯦꯍ ꯑꯗꯨꯃꯥꯏꯅ ꯅꯠꯇ꯭ꯔꯒꯅ ꯅꯠꯇ꯭ꯔꯒꯅ ꯗ꯭ꯔꯦꯁ ꯍꯦꯛ ꯍꯣꯡꯕ ꯂꯣꯏꯕꯒꯇ ꯐꯣꯟ ꯌꯦꯡꯕ ꯑꯗꯨꯃꯥꯏꯅ
ꯍꯣꯏ ꯍꯣꯏ ꯑꯗꯨ ꯀꯩꯒꯤꯅꯣ ꯍꯥꯏꯕ ꯑꯩ ꯃꯊꯥ ꯁꯥꯏꯕ ꯃꯣꯏꯒꯤ ꯎꯝ
ꯐꯣꯟꯁꯦ ꯔꯤꯋꯥꯔꯠꯀꯤ ꯇꯥꯏꯞꯇ ꯈꯜꯂꯦꯕ ꯀꯩꯅꯣꯝ ꯇꯧꯔꯨꯕꯒꯤ ꯀꯩꯅꯣꯝ ꯇꯧꯔꯨꯕꯒꯤ ꯔꯤꯋꯥꯔꯠꯅꯦ ꯈꯜꯂꯦꯕ ꯐꯣꯟꯁꯦ ꯑꯗꯨꯅ ꯃꯥꯜꯂꯦ ꯃꯁꯦ
ꯐꯣꯟ ꯃꯅꯨꯡꯗ ꯀꯔꯤ ꯌꯥꯎꯔꯒꯦ ꯁꯤꯅꯤ ꯑꯩꯅ ꯍꯥꯏꯗꯤ
ꯍꯦ ꯐꯣꯟꯁꯤ ꯃꯣꯏꯒꯤ ꯀꯣꯛꯁꯤꯗ ꯑꯩꯈꯣꯏꯒꯤ ꯀꯣꯛꯁꯦ ꯑꯩꯈꯣꯏꯁꯨ ꯁꯝꯅ ꯍꯥꯏꯔꯕꯗ ꯒꯦꯝ ꯁꯥꯟꯅꯕ ꯀꯥꯟꯗ ꯒꯦꯝ ꯃꯔꯛꯇ ꯑꯩꯈꯣꯏꯁꯨ ꯒꯦꯝ ꯁꯥꯟꯅꯕ ꯌꯥꯎꯋꯤꯀꯣ ꯒꯦꯝꯗ ꯑꯦꯗꯤ ꯑꯗꯨꯝ ꯆꯨꯈꯤꯕ ꯃꯇꯥꯡ ꯍꯦꯛ ꯌꯥꯎꯋꯦ ꯑꯗꯨ ꯀꯥꯟꯗ ꯐꯣꯟꯁꯦ ꯒꯦꯝꯁꯦ ꯂꯝꯕꯤꯗ ꯆꯠꯄꯗꯁꯨ ꯒꯦꯝꯒꯤ ꯃꯁꯛꯁꯦ ꯆꯣꯡꯊꯣꯔꯛꯀꯗꯣꯏꯅꯦꯕ ꯑꯗꯨꯝ ꯀꯩꯅꯣꯝ ꯀꯩꯅꯣꯝ ꯆꯠꯄꯗꯁꯨ ꯒꯦꯝꯒꯤ ꯃꯁꯛ ꯆꯣꯡꯊꯣꯛꯑꯅꯦꯕ ꯑꯗꯨꯅ ꯒꯦꯝꯁꯦ ꯍꯦꯛ ꯍꯥꯡꯇꯣꯛꯑꯒ ꯁꯥꯟꯅꯔꯀꯥꯟꯗ ꯑꯃꯨꯛ ꯋꯥꯈꯜꯁꯦ ꯅꯨꯡꯉꯥꯏꯕꯗꯣ ꯅꯨꯡꯉꯥꯏꯕ ꯍꯔꯥꯎꯕꯗꯣ ꯑꯗꯨꯃꯥꯏꯅ ꯇꯦꯟꯁꯟ ꯐ꯭ꯔꯤ ꯑꯣꯏꯕꯗꯣ ꯑꯗꯨꯃꯥꯏ ꯇꯧꯋꯦ ꯑꯗꯨꯨꯃꯥꯏꯅ ꯑꯦꯗꯤꯛ ꯆꯨꯕ ꯍꯥꯏꯒꯗ꯭ꯔꯥ ꯑꯦꯗꯤꯛ ꯆꯨꯕꯗꯣ ꯑꯗꯨꯅꯤ ꯑꯗꯨꯃꯥꯏꯅ ꯃꯣꯏꯁꯨ ꯐꯣꯟꯗꯨꯗ ꯃꯣꯏꯁꯨ ꯂꯥꯏꯔꯤꯛ ꯇꯝꯃꯤꯉꯩ ꯃꯅꯨꯡ ꯑꯣꯏꯔꯁꯨ ꯑꯃꯣꯏ ꯑꯣꯏꯔꯁꯨ ꯍꯜꯂꯛꯑꯒ ꯐꯣꯟ ꯄꯥꯏꯔꯅꯤ ꯍꯥꯏꯕꯒꯤ ꯍꯔꯥꯎꯕ ꯑꯦꯛꯁꯥꯏꯠꯃꯦꯟꯗꯣ ꯑꯗꯨꯅ ꯄꯤꯛ ꯊꯜꯂꯝꯒꯅꯦꯕ ꯑꯗꯨꯃꯥꯏꯅ ꯁꯨꯃꯂꯦ ꯗꯣ ꯃꯁꯤꯁꯦꯀꯣ ꯐꯣꯟꯁꯦ ꯍꯣꯏ ꯀꯩꯅꯣꯁꯨ ꯑꯣꯏꯔꯦ ꯍꯧꯖꯤꯛꯀꯥꯟꯒꯤ ꯀꯩꯅꯣꯁꯨ ꯑꯣꯏꯔꯦꯀꯣ ꯑꯗꯣ ꯑꯩꯈꯣꯏꯒꯤ ꯀꯣꯔꯣꯅꯥꯒꯤ ꯃꯇꯝꯗ ꯑꯣꯟꯂꯥꯏꯟ ꯀ꯭ꯂꯥꯁ ꯇꯧꯈꯤꯕꯁꯦ
ꯎꯝ
ꯑꯣꯟꯂꯥꯏꯟ ꯀ꯭ꯂꯥꯁ ꯇꯧꯈꯤꯕꯗꯒꯤ ꯐꯣꯟ ꯐꯥꯏꯕꯒꯤ ꯆꯥꯡꯁꯦ ꯍꯦꯟꯅ ꯍꯦꯟꯕꯗꯧꯅ ꯈꯜꯂꯤꯅꯦ ꯑꯩ ꯋꯥꯈꯜꯗꯗꯤ
ꯍꯣꯏ ꯆꯨꯝꯗꯣꯏꯅꯦ ꯑꯗꯨꯁꯨ ꯑꯗꯨꯒꯅꯦ ꯍꯧꯖꯤꯛꯀꯥꯟꯒꯤ ꯄꯦꯔꯦꯟꯁ ꯍꯥꯏꯒꯗ꯭ꯔꯥ ꯑꯩꯈꯣꯏꯁꯤꯡꯁꯤꯁꯨ ꯈꯔ ꯁꯣꯏꯕ ꯌꯥꯎꯔꯤꯕ ꯑꯉꯥꯡꯁꯦ ꯑꯩꯈꯣꯏ ꯃꯇꯝ ꯑꯃꯗꯗꯤ ꯑꯉꯥꯡ ꯑꯣꯏꯕ ꯉꯦꯔꯤ ꯆꯥꯛ ꯆꯥꯕ ꯈꯣꯠꯄꯁꯦ ꯑꯩꯈꯣꯏꯁꯦ ꯄꯨꯡ ꯃꯇꯝ ꯂꯧ ꯂꯧꯗꯅ ꯃꯁꯥꯅ ꯑꯃꯨꯛ ꯆꯥꯖꯕꯕꯨ ꯑꯣꯏꯔꯣ ꯏꯟꯕꯨ ꯏꯟꯕꯕꯨ ꯑꯣꯏꯔꯣ ꯑꯗꯨ ꯃꯇꯝ ꯀꯥꯏ ꯀꯥꯏꯗꯅ ꯑꯉꯥꯡꯗꯨꯅ ꯍꯦꯛ ꯃꯕꯨꯛ ꯊꯟꯗ꯭ꯦ ꯉꯥꯏ ꯉꯥꯏ ꯆꯥꯏꯗꯅ ꯍꯧꯖꯤ ꯀꯥꯉꯁꯤ ꯅꯅꯦꯅ ꯃꯥꯒꯤ ꯊꯕꯛ ꯈꯤꯇꯪ ꯀꯣꯝꯅꯕ ꯍꯣꯠꯅꯕꯗ ꯄꯦꯔꯦꯟꯁꯤꯡꯁꯤꯁꯨ ꯍꯅ ꯃꯤ ꯌꯦꯒꯜꯂ ꯋꯥꯃ ꯊꯈꯤꯜꯂꯒ ꯆꯥꯛ ꯄꯤꯖꯕ ꯑꯃꯛ ꯀꯟꯅ ꯇꯧꯔꯤꯕ
ꯇꯧꯏꯤ ꯇꯧꯏꯤ ꯑꯗꯨ ꯇꯧꯋꯦ ꯑꯩꯈꯣꯏ ꯑꯉꯥꯡꯁꯦ ꯑꯩꯈꯣꯏꯒꯤꯗꯨꯁꯨ ꯇꯧꯔꯛꯑꯦ ꯑꯗꯨꯣ ꯆꯥꯎꯔꯛꯑꯐꯥꯎꯗꯅꯦ ꯐꯣꯟꯁꯨ ꯑꯗꯨꯝ ꯌꯦꯡꯉꯀꯥꯟꯗ ꯆꯥꯕ ꯍꯥꯏꯇꯥꯔꯦ ꯑꯗꯨꯒ ꯃ ꯃꯥꯥꯅ ꯏꯟꯕ ꯎꯝ
ꯃꯥꯏ ꯀꯩꯅꯣꯗꯣ ꯆꯥꯛ ꯆꯥꯔꯤꯗꯨꯗ ꯀꯟꯁꯦꯟꯇ꯭ꯔꯦꯠ ꯇꯧꯕ ꯇꯧꯗꯕꯤꯗ ꯐꯣꯟꯗꯨ ꯇꯧꯔꯕꯅꯤꯅ ꯃꯥꯅ ꯆꯥꯛ ꯏꯟꯈꯤꯕꯗꯣ ꯃꯣꯏꯗ ꯈꯪꯗꯦꯕ
ꯑ ꯑ
ꯆꯥꯅꯤꯡꯗ꯭ꯔꯁꯨ ꯑꯗꯨꯝ ꯀꯨꯠ ꯀꯨꯠ ꯌꯣꯠꯈꯤꯕ ꯐꯤꯕꯝ ꯂꯩꯌꯦꯕ ꯐꯣꯟꯗ ꯁꯨꯝ ꯀꯣꯛꯇ ꯊꯥꯗ ꯂꯩꯕꯒꯤ
ꯍꯣꯏ ꯍꯣꯏ ꯍꯣꯏ ꯑꯗꯨꯃꯥꯏꯅ ꯇꯧꯋꯤ ꯑꯗꯒꯤ ꯐꯣꯟ ꯌꯥꯎꯔꯛꯇ꯭ꯔꯒꯅ ꯐꯣꯟ ꯐꯣꯟ ꯌꯥꯎꯔ ꯅꯠꯇ꯭ꯔꯒꯅ ꯑꯃꯨꯛ ꯍꯧꯖꯤꯁꯤꯅ ꯑꯃꯨꯛ ꯍꯦꯟꯟ ꯈ ꯆꯥꯎꯔꯦ ꯍꯧꯖꯤꯛ ꯑꯩꯈꯣꯏ ꯑꯉꯥꯡꯦꯣ ꯑꯗꯨꯗꯨꯅ ꯐꯣꯟ ꯌꯥꯎꯗꯦ ꯐꯣꯟ ꯌꯦꯡꯕꯤꯗ ꯆꯥꯔꯦ ꯑꯗꯨꯒ ꯍꯧꯖꯤꯛꯅ ꯑꯃꯨꯛ ꯍꯥꯎꯇꯕꯗꯤ ꯏ ꯁꯨꯡꯆꯣ ꯆꯥꯕꯤꯗꯕꯗꯣ ꯑꯗꯨꯥꯏ ꯇꯧꯔꯒ ꯇꯧꯔꯤ ꯑꯉꯥꯡꯁꯤꯡꯁꯦ
ꯑꯗꯨꯅꯦ ꯑꯩꯒꯤ ꯏꯆꯥ ꯑꯩꯈꯣꯏꯁꯦ ꯃꯆꯥꯁꯦ ꯁꯤ ꯌꯥꯝ ꯀꯟꯅ ꯇꯧꯔꯤ ꯍꯧꯖꯤꯛ ꯑꯉꯥꯡ ꯃꯥꯅꯅꯦ ꯁ꯭ꯀꯨꯜꯐꯥꯎ ꯀꯥꯗ꯭ꯔꯤꯕꯅꯤ ꯆꯍꯤ ꯑꯅꯤ ꯈꯛꯇꯪ ꯍꯦꯟꯅ ꯉꯥꯏꯔꯤ ꯁꯨꯝ ꯐꯣꯟ ꯌꯦꯡꯉꯛ ꯍꯥꯏꯕꯕꯁꯤ ꯂꯩꯔꯃꯤꯅ ꯊꯥꯏꯅ ꯍꯥꯏꯔꯝꯗꯕ ꯋꯥꯔꯗꯁꯦ ꯍꯥꯏꯔꯛꯑꯦꯕ ꯑꯩ ꯐꯣꯟ ꯌꯦꯡꯉꯦ ꯑꯩ ꯐꯣꯟ ꯌꯦꯡꯉꯦ ꯍꯥꯏꯅ ꯇꯧꯔ ꯇꯧ ꯍꯧꯔꯛꯑꯦꯕ ꯑꯣ ꯌꯦꯡꯉ ꯌꯦꯡꯉ ꯆꯒꯦ ꯀꯥꯏꯅ ꯍꯥꯏꯕꯤꯁꯦ ꯁꯨꯝ ꯇꯧꯔꯦꯕ ꯌꯥꯗ꯭ꯔꯦꯕ ꯐꯣꯟ ꯌꯦꯡꯗ꯭ꯔꯤꯉ ꯑꯩ ꯁꯨꯡꯌꯥ ꯌꯥꯗꯕꯤ
ꯅꯍꯥꯟꯋꯥꯏꯗꯤ ꯐꯣꯟ ꯑꯁꯦ ꯑꯩꯈꯣꯏꯅ ꯁꯤꯖꯤꯟꯅꯩꯁꯦ ꯐꯣꯟ ꯑꯁꯤꯗ ꯀꯥꯟꯅꯩꯁꯦ ꯄꯥꯎ ꯐꯥꯎꯅꯕꯒꯤ ꯀꯥꯟꯅꯔꯦ ꯑꯩꯈꯣꯏꯅ ꯐꯣꯟ ꯏꯁꯃꯥꯔꯠ ꯐꯣꯟꯗ ꯊꯣꯛꯇ꯭ꯔꯤꯉꯩꯁꯤꯗ ꯏꯁꯃꯥꯠ ꯐꯣꯟꯒ ꯐꯂꯛ ꯁꯤꯗꯩꯗꯤꯦꯛꯑꯦ ꯍꯧꯖꯤꯛꯇꯁꯨ ꯇꯧꯔꯤꯁꯦ ꯑꯩꯈꯣꯏꯒꯤ ꯏꯗꯨꯀꯦꯁꯟꯗ ꯌꯥꯝ ꯀꯥꯟꯅꯩꯗꯅ ꯐꯣꯟꯁꯦ ꯀꯣ ꯀꯥꯟꯅꯕꯁꯤꯡꯁꯦ ꯂꯣꯏꯅꯃꯛ ꯇꯣꯛꯊꯣꯛꯑꯒ ꯑꯗꯒꯤꯗꯤ ꯑꯩꯈꯣꯏꯅ ꯑꯃꯨꯛ ꯐꯣꯟ ꯑ ꯑꯁꯤꯦ ꯀꯩꯅꯣ ꯍꯥꯏ ꯀꯥꯟꯗ ꯌꯥꯝ ꯋꯥꯔꯨꯔꯦ ꯊꯕꯛ ꯋꯥꯅ ꯁꯨꯔꯨꯔꯦ ꯀꯩꯅꯣꯝ ꯆꯠꯂꯨꯔꯦ ꯑꯁ ꯉꯥꯛ ꯄꯣꯊꯥꯕ ꯑꯣꯏꯅ ꯌꯦꯡꯒꯦꯅ ꯑꯗꯨꯃꯥꯏꯅ ꯏꯟꯇꯔꯇꯦꯟꯦꯟ ꯄꯔ ꯑꯗꯨꯝ ꯌꯦꯡꯅꯔꯤꯅꯦ ꯏꯟꯐꯣꯔꯃꯦꯁꯟ ꯁꯤꯌꯥꯔ ꯇꯧꯅꯗꯅ ꯑꯗꯒꯤꯗꯤ ꯑꯣꯟꯂꯥꯏꯟ ꯀ꯭ꯂꯥꯁ ꯌꯥꯎꯕꯗꯁꯨ ꯀꯩ ꯏꯁꯀꯤꯜ ꯑꯅꯧ ꯑꯅꯧꯕꯗꯤ ꯇꯝꯗꯅ ꯈꯣꯠꯇꯅ ꯇꯧꯔꯤꯅꯤ ꯑꯗꯨꯒꯤ ꯃꯌꯥꯝꯗꯣ
ꯎ
ꯍꯧꯖꯤꯛꯁꯤꯅ ꯑꯗꯨꯗ ꯑꯣꯟꯁꯤꯟꯗꯕꯤꯗ ꯅꯣꯡꯉꯥꯗꯅꯤ ꯇꯥꯕꯛꯁꯤꯦ ꯐꯣꯟꯁꯤꯗ ꯒꯦꯝꯕꯨ ꯑꯣꯏꯔꯣ ꯚꯤꯗꯤꯑꯣꯁꯤꯇ ꯑꯗꯨꯝ ꯌꯦꯡꯉꯒ ꯑꯦꯊꯁꯤ ꯆꯜꯂꯒ ꯀꯌꯥꯥꯏ ꯁ ꯌꯥꯝ ꯃꯔꯨ ꯑꯣꯏꯔꯤꯁꯦ ꯁꯤꯗꯩꯁꯤꯗ ꯌꯥꯝ ꯆꯥꯎꯕ ꯊꯧꯗꯥꯡ ꯂꯧꯔꯤꯁꯤꯦ ꯀꯩꯅꯣꯗ ꯁꯣꯁꯦꯜ ꯃꯦꯗꯤꯌꯥꯁꯦ ꯁꯣꯁꯦꯜ ꯃꯦꯗꯤꯌꯥꯁꯦ ꯃꯁꯤꯁꯤ ꯍꯧꯖꯤꯛ ꯑꯉꯥꯡ ꯃꯆꯥ ꯀ꯭ꯂꯥꯁ ꯁꯤꯛꯁ ꯐꯥꯏꯚ ꯁꯤꯛꯁ ꯁꯚꯦꯟ ꯀꯥꯕ ꯑꯉꯥꯡꯁꯤꯡꯁꯤ ꯍ ꯅꯝ ꯅꯝꯗꯅ ꯚꯤꯗꯤꯑꯣ ꯁꯦꯝ ꯁꯦꯝꯗꯅ ꯊꯥꯒꯠꯂꯦ ꯃꯁꯥ ꯃꯁꯥꯒꯤ ꯐꯣꯇꯣ ꯍꯥꯞꯇꯅ ꯃꯤꯒꯤ ꯐꯣꯇꯣ ꯍꯥꯞꯇꯅ ꯏꯗꯤꯠꯁꯦ ꯇꯧꯔ ꯇꯧꯔꯒ ꯐꯣꯇꯣ ꯌꯥꯝ ꯊꯥꯒꯠꯂꯤ ꯑꯦ ꯑꯥꯏꯁꯨ ꯊꯣꯛꯂꯦꯗꯔꯀꯣ ꯍꯧꯖꯤꯛꯇꯤ ꯑꯗꯨꯅ ꯑꯦ ꯑꯥꯏꯁꯤꯗ ꯚꯤꯗꯤꯑꯣꯁꯦ ꯐꯣꯇꯣꯁꯦ ꯁꯦꯝꯃꯕꯅꯤꯅ ꯊꯥꯒꯠꯂꯛꯑꯅꯤ ꯊꯥꯒꯠꯂꯒ ꯍꯧꯖꯤꯛꯁꯦ ꯑꯩꯅ ꯁꯨꯝꯁꯨ ꯏꯟꯁꯇꯥꯒ꯭ꯔꯥꯝ ꯄꯥꯏꯝꯅ ꯎꯏꯔꯤꯅꯤꯀꯣ ꯑꯩꯈꯣꯏ ꯂꯩꯀꯥꯏꯒꯤ ꯑꯉꯥꯡ ꯍꯟꯗꯛ ꯀ꯭ꯂꯥꯁ ꯐꯥꯏꯚ ꯁꯤꯛꯁ ꯁꯤꯛꯁ ꯁꯤꯛꯁ ꯃꯥꯜꯂꯦ ꯃꯥꯁꯦꯀꯣ ꯐꯥꯏꯚꯂ ꯁꯤꯛꯁꯂ ꯑꯩ ꯀꯥꯎꯔꯦ ꯃꯗꯣ ꯑꯗꯨꯁꯤꯡꯗꯣ ꯑꯗꯨꯃꯥꯏꯅ ꯇꯧꯔꯒ ꯊꯥꯒꯠꯂꯑꯕ ꯍꯧꯖꯤꯛꯁꯦ ꯑꯗꯣ ꯏꯟꯁꯇꯥꯒ꯭ꯔꯥꯝꯗ ꯑꯩꯉꯣꯟꯗꯒ ꯐꯣꯂꯣ ꯇꯧꯔꯛꯑꯦꯕ ꯃꯣꯏꯁꯤꯁꯨꯀꯣ ꯑꯗꯨꯃꯥꯏꯅ ꯇꯧꯋꯦꯤ ꯐꯣꯟꯁꯦ ꯑꯗꯨꯒ ꯐꯣꯟꯁꯦ ꯌꯥꯝ ꯍꯦꯟꯅ ꯁꯤꯖꯤꯟꯅꯔꯛꯄꯅꯤꯅ ꯑꯉꯥꯡꯁꯦ ꯀꯩꯇꯧ ꯀꯩꯗ ꯂꯥꯏꯔꯤꯛ ꯄꯥꯎ ꯍꯥꯏꯕꯕꯁꯤ ꯁꯨꯡꯉꯥꯏ ꯌꯥꯗ꯭ꯔꯦ ꯂꯥꯏꯔꯤꯛ ꯄꯥꯕ ꯑꯃ ꯁꯨꯡꯛꯌꯥ ꯌꯥꯗ꯭ꯔꯦ ꯂꯥꯏꯔꯤꯛ ꯄꯥꯕꯁꯤꯃ ꯑꯗꯨꯒ ꯇꯨꯝꯕꯁꯨ ꯆꯥꯡ ꯅꯥꯏꯔꯔꯣꯏ ꯀꯝꯄꯜꯁꯔꯤ ꯄꯨꯡ ꯃꯥꯄꯜ ꯇꯔꯥ ꯁ꯭ꯋꯥꯏꯁꯤꯗꯩꯁꯤꯗ ꯃꯃꯥ ꯃꯄꯥꯅ ꯀꯧꯕ ꯂꯥꯛꯑꯅꯤ ꯀꯧꯕ ꯂꯥꯛꯑꯅꯤ ꯍꯥꯏꯗꯤ ꯑꯩꯈꯣꯏ ꯋꯥꯏꯐꯥꯏ ꯑꯩꯈꯣꯏꯗꯤ ꯋꯥꯏꯐꯥꯏ ꯂꯩꯕꯅꯤꯅ ꯑꯩꯈꯣꯏ ꯃꯅꯥꯛꯇ ꯑꯩꯈꯣꯏꯒꯤ ꯁꯨꯃꯥꯡꯒꯨꯝꯕꯗ ꯍꯦꯛ ꯍꯦꯛ ꯂꯥꯛꯑꯦꯕ ꯑꯉꯥꯡꯁꯤꯡꯁꯦ ꯑꯗꯨꯅ ꯃꯣꯏ ꯄꯦꯔꯦꯟꯁ ꯂꯥꯛꯑꯅꯤ ꯀꯧꯔꯅꯤ ꯃꯃꯥ ꯃꯄꯥꯅ ꯀꯧꯔꯒ ꯇꯨꯝꯃꯁꯦꯅ ꯀꯧꯔꯅꯤ ꯍꯣꯏ ꯂꯥꯛꯀꯦ ꯉꯍꯥꯛꯇ ꯉꯥꯏꯔꯗ ꯑꯃꯨꯛ ꯂꯥꯛꯑꯒꯦ ꯂꯥꯛꯒꯦ ꯍꯥꯏꯔꯒ ꯑꯗꯨꯝ ꯉꯥꯏꯍꯥꯡ ꯂꯩꯔꯒ ꯑꯗꯨꯝ ꯃꯃꯥ ꯑꯗꯨꯝ ꯈꯠꯅꯔꯒ ꯂꯥꯎꯅꯔꯒ ꯑꯣꯏꯅ ꯆꯪꯒꯤꯈꯤꯕ ꯍꯥꯏꯇꯥꯔꯦ ꯁꯨꯝꯅ ꯉꯥꯡꯅꯕꯗ ꯌꯥꯗ꯭ꯔꯦꯗꯅꯀꯣ ꯑꯗꯨꯃꯥꯏꯅ ꯇꯧꯔꯒ ꯀꯥꯟꯗ ꯃꯣꯏꯒꯤ ꯄꯦꯔꯦꯟꯁꯀ ꯑꯗꯒꯤꯗꯤ ꯃꯆꯥꯁꯤꯡꯒ ꯂꯩꯅꯕꯒꯤ ꯔꯤꯂꯦꯁꯟꯗꯨꯁꯨ ꯌꯥꯝ ꯍꯟ ꯔꯦꯗꯅ ꯑꯗꯨꯃꯥꯏꯅ ꯇꯧꯔꯒꯦ ꯁꯨꯝ ꯁꯨꯝ ꯍꯟꯊꯔꯛꯄꯗꯣ ꯃꯣꯏꯒꯤ ꯀꯣꯛꯁꯤꯅ ꯐꯣꯟꯗ ꯁꯨꯝ ꯁꯨꯝ ꯁꯨꯝ ꯁꯨꯝ ꯁꯨꯝ ꯆꯪꯁꯤꯟꯈꯤꯕꯗꯣ ꯁꯨꯃꯥꯏꯅꯁꯨ ꯇꯧꯋꯦ ꯑꯗꯣ ꯃꯁꯤꯁꯤꯡꯁꯦ ꯑꯃꯨꯛꯁꯨ ꯑꯃꯨꯛ ꯌꯦꯡꯕ ꯌꯥꯕꯗ ꯀꯩꯅꯣꯒꯤꯁꯨ ꯑꯣꯏꯕ ꯌꯥꯏꯌꯦ ꯁꯤꯗꯕꯨ ꯄꯦꯔꯦꯟꯁꯀ ꯃꯆꯥꯁꯤꯡꯒꯒꯤ ꯔꯤꯂꯦꯁꯟꯁꯤꯗ ꯈꯔ ꯁꯣꯏꯔꯛꯏꯁꯦ
ꯑꯥ
ꯑꯩꯅ ꯑꯉꯥꯡꯁꯤꯡꯁꯦ ꯈꯔ ꯆꯥꯎꯔꯛꯄ ꯃꯇꯝꯗ ꯑꯦꯗꯣꯜꯁꯦꯟꯁ ꯑꯣꯏꯔꯛꯄ ꯃꯇꯝꯁꯤꯗ ꯃꯣꯏꯁꯦ ꯑꯌꯥꯝꯕꯅ ꯃꯥꯒꯤ ꯃꯃꯥꯟꯅꯕ ꯃꯃꯥꯟꯅꯕꯤꯁꯤꯡ ꯑꯣꯏꯅ ꯇꯤꯟꯅꯩꯌꯦꯕ ꯃꯃꯥꯟꯅꯕꯁꯤꯡꯗ ꯃꯣꯁꯂꯤ ꯅꯨꯄꯤꯗꯗꯤ ꯄꯨꯔꯥ ꯑꯣꯄꯣꯖꯤꯠ ꯖꯦꯟꯗꯔ ꯑꯣꯏꯅ ꯈꯜꯂꯒ ꯏꯃꯥꯟꯅꯕꯤꯒꯤ ꯋꯥꯈꯟꯗ ꯀꯌꯥ ꯂꯩꯅꯗ꯭ꯔꯤꯕꯀꯣ ꯃꯇꯝꯁꯤꯗꯤ ꯑꯗꯨꯗꯨꯅ ꯐꯤꯗꯩꯁꯤꯇ ꯃꯃꯥꯟꯅꯕꯒꯨꯝꯕꯁꯤꯗ ꯄꯥꯎꯁꯦ ꯇꯝꯕ ꯈꯣꯠꯄ ꯇꯧꯋꯦꯕ ꯑꯗꯨ ꯄꯦꯔꯦꯟꯁ ꯂꯣꯝꯁꯤꯗꯅ ꯏꯃꯨꯡꯒꯛꯀꯤ ꯃꯔꯤꯁꯤꯅ ꯁꯨꯝ ꯁꯨꯝ ꯂꯥꯞꯊꯣꯔꯛꯑꯦꯕ ꯁꯤꯁꯦ ꯀꯩꯒꯤꯅꯣ ꯍꯥꯏꯕꯀꯥꯟꯗ ꯄꯦꯔꯦꯟꯁꯤꯡꯁꯤꯅ ꯍꯧꯔꯛꯄ ꯃꯇꯝꯗ ꯑꯉꯥꯡꯁꯤꯡ ꯑꯣꯏꯔꯤꯉꯩꯁꯤꯗ ꯈꯤꯇꯪ ꯅꯨꯡꯁꯤꯅ ꯌꯥꯝ ꯏꯁꯇ꯭ꯔꯤꯛ ꯑꯣꯏꯁꯟꯕꯅꯠꯇꯕ ꯌꯥꯝ ꯅꯨꯡꯁꯤꯅ ꯂꯣꯏꯅꯕꯤꯔꯒ ꯑꯋꯥꯠ ꯑꯄꯥ ꯈ ꯀꯩ ꯖꯤꯀꯥꯟ ꯃꯣꯏꯒꯤ ꯄꯦꯟꯗꯕꯁꯤꯡꯗꯣ ꯍꯪꯕꯤꯔꯒ ꯅꯨꯡꯁꯤꯅ ꯁꯨꯝ ꯁꯨꯝ ꯂꯣꯏꯅꯕꯤꯈꯤ ꯇꯥꯔꯒꯗꯤ ꯃꯣꯏꯅ ꯅꯨꯄꯤ ꯄꯥꯝꯕ ꯀꯣꯏꯕ ꯑꯣꯏꯔꯐꯥꯎꯗ ꯃꯣꯏꯒꯤ ꯑꯗꯨꯒꯨꯝꯕ ꯐꯥꯎꯗ ꯃꯃꯥ ꯃꯄꯥꯗ ꯑꯗꯨꯝ ꯍꯥꯏꯗꯣꯔꯛꯀꯅꯦꯕ ꯑꯗꯨꯒ ꯁ꯭ꯀꯨꯜꯗ ꯀꯩꯅꯣꯝꯃ ꯇꯧꯔꯦ ꯑꯗꯨ ꯇꯧꯔꯦ ꯍꯥꯏꯔꯁꯨ ꯍꯥꯏꯗꯣꯔꯛꯀꯅꯦꯕ ꯑꯗꯣ ꯍꯥꯏꯗꯣꯛꯄꯒꯤ ꯆꯥꯟꯁꯇꯣ ꯌꯨꯝꯗꯨꯗꯩꯗꯨꯗ ꯑꯗꯨꯒꯨꯝꯕ ꯋꯥ ꯑꯃ ꯄꯟꯕ ꯃꯇꯝꯗ ꯑꯗꯨ ꯄꯜꯂꯛꯀꯅꯨ ꯑꯉꯥꯡꯅ ꯑꯗꯨꯗꯨꯗꯨꯅ ꯆꯩꯕꯤꯔꯒꯗꯤ ꯑꯉꯥꯡꯗꯨꯗ ꯃꯣꯏꯗ ꯄꯟꯅꯤꯡꯉꯔꯣꯏ ꯄꯟꯗꯕꯗꯤ ꯌꯥꯗ꯭ꯔꯕ ꯃꯇꯥꯡꯅꯦꯕ ꯃꯣꯏꯗꯤ ꯀꯝꯄꯜꯁꯔꯤ ꯑꯦꯗꯣꯜꯁꯦꯟꯁ ꯂꯥꯛꯄ ꯑꯦꯗꯣꯜꯁꯦꯟꯁ ꯑꯣꯏꯔꯛꯏꯕꯅꯤꯅ ꯄꯟꯗꯕꯗꯤ ꯌꯥꯔꯔꯣꯏ ꯀꯝꯄꯜꯁꯔꯤ ꯅꯠꯇ꯭ꯔꯥ ꯃꯣꯏ ꯀꯣꯛꯇ ꯐꯥꯎꯔꯕꯅꯦꯕ ꯑꯗꯨꯁꯤꯡꯗꯣ ꯑꯁꯣꯝꯗ ꯃꯥꯒꯤ ꯃꯥꯕꯨ ꯍꯦꯟꯅ ꯂꯨꯅ ꯈꯟꯕ ꯃꯤ ꯊꯤꯔꯛꯄꯗ ꯃꯥꯒꯤ ꯃꯃꯥꯟꯅꯕꯁꯤꯡꯅ ꯇꯥꯔꯒ ꯌꯨꯝꯗꯒꯤ ꯂꯥꯞꯊꯣꯔꯒ ꯃꯃꯥꯟꯅꯕꯁꯤꯡꯒꯤ ꯃꯔꯛꯇ ꯄꯨꯟꯈꯤꯕ ꯑꯗꯨꯗꯨꯅ ꯌꯨꯝꯒ ꯔꯤꯂꯦꯁꯟ ꯍꯟꯊꯕ ꯃꯃꯥ ꯃꯄꯥꯅ ꯍꯥꯏꯕ ꯏꯟꯗꯕ ꯃꯆꯥꯗꯣ ꯍꯦꯛꯇ ꯑꯣꯏꯔꯛꯑꯦꯕ ꯁꯨꯒꯨꯝꯕꯁꯤꯁꯨ ꯌꯥꯝ ꯂꯩꯌꯦꯕ ꯁꯤꯅꯤꯗ ꯁꯨꯃꯥꯏꯅ ꯈꯔ ꯇꯧꯋꯦ ꯇꯧꯔꯤꯁꯦ ꯎ
ꯑꯗꯨꯅꯤꯅꯦ
ꯁꯣꯁꯦꯜ ꯃꯦꯗꯤꯌꯥ ꯍꯥꯏꯔꯦ ꯁꯣꯁꯦꯜ ꯃꯦꯗꯤꯌꯥꯁꯤꯁꯨ ꯀꯜꯆꯔꯁꯦ ꯑꯩꯈꯣꯏꯒꯤ ꯁ꯭ꯋꯥꯏꯒꯤ ꯃꯅꯤꯄꯨꯔ ꯀꯜꯆꯔꯒ ꯋꯦꯁꯇꯔꯟ ꯀꯜꯆꯔꯒ ꯃꯥꯟꯅꯗꯦ ꯑꯗ ꯀꯜꯆꯔꯁꯤꯡꯁꯦ ꯃꯤꯑꯣꯏꯕ ꯍꯥꯏꯁꯤꯗꯕꯨ ꯑꯩꯈꯣꯏ ꯀꯜꯆꯔꯁꯦ ꯍꯦꯛꯇ ꯌꯣꯛꯈꯠꯄ ꯑꯁꯤꯗꯤ ꯑꯩꯈꯣꯏꯅ ꯍꯦꯡꯉꯣꯏ ꯒ꯭ꯌꯥꯟ ꯇꯥꯔꯀꯥꯟꯗ ꯈꯜꯂꯛꯄꯅꯦꯕ ꯍꯧꯖꯤꯛꯇꯤ ꯃꯤꯒꯤ ꯃꯇꯧ ꯇꯝꯕꯁꯦ ꯌꯥꯝꯅ ꯄꯥꯝꯃꯦꯕ ꯃꯥꯒꯤ ꯃꯇꯧ ꯇꯝꯕ ꯀꯣꯔꯤꯌꯟ ꯃꯇꯧ ꯇꯝꯕ ꯋꯦꯁꯇ꯭ꯔꯟꯒꯤ ꯑꯃꯦꯔꯤꯀꯥꯒꯤ ꯃꯇꯧ ꯇꯝꯕ ꯑꯗꯣ ꯑꯗꯨꯃꯥꯏꯅ ꯇꯝꯅꯕ ꯍꯣꯠꯅꯕꯗꯀꯣ ꯇꯝꯃꯒ ꯇꯝꯕ ꯑꯗꯨꯃꯥꯏꯅ ꯍꯅꯕꯗ ꯂꯝꯖꯠ ꯁꯖꯠꯁꯨ ꯑꯗꯨꯝ ꯐꯔꯛꯇ꯭ꯔꯦ ꯅꯠꯇ꯭ꯔꯕꯅꯤꯅ ꯁꯣꯁꯥꯏꯇꯤꯁꯤꯗ ꯈ ꯆꯥꯟꯅꯗꯕ ꯆꯨꯅꯗꯕ ꯈꯔ ꯊꯣꯛꯂꯛꯑꯦ ꯑꯗꯨꯗꯨꯅ ꯌꯨꯝꯗ ꯂꯩꯔꯤꯕ ꯍꯥꯟꯅ ꯑꯍꯜ ꯂꯃꯟ ꯃꯌꯥꯝꯁꯤꯒꯗꯤ ꯀꯣꯛꯁꯦ ꯆꯨꯅꯗ꯭ꯔꯕꯅꯤꯅ ꯆꯥꯟꯅꯗ꯭ꯔꯕꯅꯤꯅ ꯑꯗꯨꯝ ꯈꯠꯅꯕꯃꯛ ꯅꯠꯇ꯭ꯔꯁꯨ ꯅꯤꯡꯉꯥꯏ ꯁꯪꯗꯥꯟꯅꯕ ꯌꯥꯅꯗꯕ ꯃꯣꯠ ꯆꯨꯅꯗꯕ ꯃꯌꯥꯝ ꯊꯣꯛꯂꯛꯑꯦ ꯊꯣꯛꯂꯛꯑꯕꯅꯤꯅ ꯃꯃꯥ ꯃꯄꯥꯗꯁꯨ ꯃꯆꯥꯁꯤꯡꯗꯁꯨ ꯁ꯭ꯇ꯭ꯔꯦꯁ ꯑꯦꯟꯖꯥꯏꯇꯤꯁꯦ ꯃꯌꯥꯝ ꯊꯣꯛꯂꯛꯑꯦ ꯊꯣꯛꯂꯛꯑꯒ ꯃꯤꯔꯛ ꯇꯤꯟꯕ ꯑꯗꯨꯁꯨ ꯃꯣꯏꯁꯦ ꯀꯟꯐꯤꯗꯦꯟꯁ ꯍꯟꯊꯖꯔꯛꯄ
ꯀꯤꯊꯨꯞꯀꯤꯔꯨꯝ ꯇꯧꯔꯛꯄꯗꯣ
ꯍꯣꯏ ꯍꯣꯏ ꯍꯣꯏ ꯈꯤꯇ ꯀꯈꯤꯇꯣꯝ ꯇꯧꯔꯒ ꯑꯗꯨꯃꯥꯏꯅ ꯇꯧꯕꯁꯨ ꯌꯥꯝ ꯌꯥꯎꯋꯤ ꯇꯧꯔꯤꯁꯦ ꯑꯗꯨꯅ ꯍꯧꯖꯤꯛꯀꯥꯟꯗ ꯑꯉꯥꯡꯁꯤꯡꯁꯦ ꯐꯖꯅ ꯁꯦ ꯄꯦꯔꯦꯟꯇꯤꯡ ꯄꯦꯔꯦꯟꯇꯤꯡꯁꯤꯃ ꯐꯖꯅ
ꯈꯔ ꯑꯩꯈꯣꯏ ꯄꯦꯔꯦꯟꯁꯤꯡꯁꯦ ꯈꯔ ꯁꯦꯝꯗꯣꯛꯄ ꯏꯁꯇꯥꯏꯜꯁꯦ ꯄꯦꯔꯦꯟꯁꯤꯡꯤꯡ ꯏꯁꯇꯥꯏꯜꯁꯦ
ꯑꯩꯈꯣꯏꯒꯤ ꯌꯥꯝꯅ ꯇ꯭ꯔꯦꯗꯤꯁꯅꯦꯂꯤꯁ ꯑꯣꯏꯕ ꯍꯥꯏꯇꯥꯔꯦꯀꯣ ꯊꯥꯏꯅꯒꯤ ꯃꯑꯣꯡꯗ ꯁꯨꯝ ꯇꯧꯕꯁꯦ ꯁꯤꯅꯗꯤ ꯌꯥꯗ꯭ꯔꯦ ꯏꯁꯇ꯭ꯔꯤꯛ ꯍꯦꯛꯇ ꯑꯣꯏꯔꯤꯅꯤ ꯑꯩꯗꯤ ꯏꯁꯇ꯭ꯔꯤꯛ ꯑꯣꯏꯔꯒ ꯉꯖꯦ ꯁ ꯐꯨꯔꯒ ꯋꯥꯔꯛꯀꯅꯤ ꯍꯥꯏꯕꯁꯤꯃ
ꯑꯁ ꯑꯗꯨ ꯊꯕꯛꯁꯨ ꯌꯥꯝ ꯐꯠꯇꯦꯗ ꯑꯩ ꯋꯥꯈꯜꯗꯗꯤ
ꯎꯝ
ꯑꯗꯨꯃꯥꯏꯅ ꯇꯧꯋꯤ
ꯅꯨꯡꯉꯥꯏꯔꯤ ꯑꯩꯁꯦ ꯑꯦꯝ ꯌꯨꯗꯨꯗꯁꯨ ꯇꯧ ꯂꯩꯔꯤ ꯑꯗꯣ ꯑꯩ ꯉꯥꯏꯍꯥꯛꯇꯪ ꯂꯩꯔꯒ ꯑꯃꯨꯛ ꯇꯧꯔꯛꯀꯦꯀꯣ ꯑꯝꯇꯪ ꯇꯨꯁꯟꯕ ꯈꯣꯠꯄ ꯇꯧꯔꯕ ꯆꯠꯂꯝꯗꯥꯏ ꯇꯧꯔꯛꯑꯃꯦ
ꯎꯝ
ꯊꯝꯃꯦꯀꯣ